ꯍꯥ ꯐꯣꯏꯗꯔꯤꯅꯣ
ꯁꯣꯝ ꯂꯏꯗꯅꯦ ꯅꯪꯗꯤ
ꯎꯝ ꯁꯨꯝ ꯆꯥꯛ ꯆꯥ ꯆꯥꯁꯨꯣ
ꯆꯥꯛ ꯊꯣꯡꯗ꯭ꯔꯦ ꯅꯨꯃꯤꯠ ꯇꯥꯕꯗ ꯉꯥꯏꯔꯤꯦ
ꯉ ꯑ ꯑꯌꯗꯤ ꯀꯩ ꯀꯩ ꯇꯔ ꯂꯩꯈ꯭ꯔꯕ
ꯑꯌꯨꯨꯡꯗꯤ ꯍꯧꯒꯠꯄꯒ ꯆꯥꯛ ꯊꯣꯡꯉꯦ ꯑꯦ ꯍꯧꯒꯠꯄꯁꯨ ꯆꯥꯛ ꯊꯣꯡꯉꯦ ꯐ꯭ꯔꯦꯁ ꯑꯣꯏꯊꯣꯏꯋꯦ ꯑꯗꯨ ꯏꯔꯨꯖꯠꯔ ꯈꯣꯠꯂꯒ ꯆꯥꯛ ꯊꯣꯡꯉꯦ ꯆꯥꯔꯦ ꯊꯕꯛ ꯆꯜꯂꯑꯦ ꯍꯂꯛꯑꯦ
ꯉꯁꯥꯏ ꯏꯟꯁꯥꯡ ꯊꯔꯣꯏ ꯊꯣꯡꯉꯅꯤ
ꯀꯥꯏ ꯊꯔꯣꯏ
ꯉꯔꯥꯡꯅꯦ ꯌꯨꯝꯗꯒꯤ ꯀꯀꯥ ꯍꯣꯏ ꯂꯥꯛꯄ ꯑꯗꯨꯗ ꯄꯤꯔꯝꯕ ꯃꯣꯏ ꯀꯥꯔꯛꯄꯗ ꯄꯤꯔꯝꯕ ꯊꯔꯣꯏ ꯊ
ꯊꯔꯣꯏ ꯊꯥꯡꯅꯩ ꯆꯥꯥꯁ ꯊꯛꯁꯤ ꯀꯥꯟꯗꯤ ꯍꯥꯏꯔꯛꯇꯦꯅꯦꯍ
ꯑꯩ ꯍꯥꯏꯒꯦ ꯇꯧꯔꯝꯕꯅꯤ ꯅꯪ ꯊꯕꯛ ꯌꯥꯝ ꯆꯤꯟꯖꯕꯗꯨꯗ ꯍꯥꯏꯕꯤꯗ꯭ꯔꯕ ꯊꯕꯛ ꯌꯥꯝ ꯆꯤꯟꯕꯗꯨꯗ ꯍꯥꯏꯕꯤꯗ꯭ꯔꯣ
ꯆꯥꯔꯝ ꯊꯥꯝꯗ꯭ꯔꯗꯤ ꯊꯕꯛ ꯁꯤꯤꯜꯂꯝꯒꯅꯤꯅ ꯍꯥꯏꯗꯕ
ꯍꯣꯏ ꯑꯗꯨꯃꯥꯏꯅ ꯈꯟꯒꯦꯁꯨ ꯀꯩꯁꯨ ꯀꯥꯏꯗꯦ
ꯊꯔꯣꯏ ꯊꯣꯡꯕꯁꯦ ꯊꯔꯣꯏ ꯃꯈꯜ ꯃꯌꯥꯝ ꯂꯩꯗꯅ ꯍꯥꯏꯗꯤ ꯂꯥꯏ ꯊꯔꯣꯏ ꯅꯨꯡ ꯊꯔꯣꯏ ꯑꯗꯨꯗꯤ ꯀꯔꯤ ꯊꯔꯣꯏ ꯅꯤꯡꯊꯕꯤꯒꯦ ꯂꯩꯗꯅ
ꯇꯥꯏ
ꯎ ꯑꯗꯨꯝꯕ ꯀꯔꯝꯕ ꯊꯔꯣꯏꯅꯅꯤ ꯊꯣꯡꯃꯤꯅ
ꯈꯪꯗꯦ ꯀꯔꯝꯕ ꯊꯔꯣꯏꯅꯣ ꯌꯨꯝꯗꯩ ꯄꯣꯔꯛꯄꯅꯤꯅ ꯆꯨꯝꯅꯩ ꯊꯔꯣꯏ ꯐꯥꯔꯝꯗ ꯂꯧꯕꯨꯛꯇ ꯇꯥꯕ ꯊꯧꯔꯣꯏꯗꯣ ꯑꯗꯨꯒꯨꯝꯕꯅꯤꯗ ꯀꯩꯒꯤ ꯊꯧꯔꯣꯏꯅꯣ ꯃꯃꯤꯡꯗꯤ ꯈꯪꯅꯤ
ꯍ ꯑꯣ ꯊꯧꯔꯝ ꯉꯁꯗ ꯀꯃꯥꯏꯅ ꯇꯧꯈꯤꯕ
ꯊꯧꯔꯣꯏ ꯃꯆꯛꯇꯣ ꯊꯧꯔꯣꯏꯗꯧꯅ ꯑꯗꯨꯝ ꯇꯧꯋꯤ ꯀꯩꯅꯣ
ꯑꯦ ꯑꯩꯅ ꯍꯥꯏꯕꯗꯤ ꯊꯕꯛꯇꯨ ꯁꯥꯡꯕ꯭ꯔꯥ ꯇꯦꯟꯕ꯭ꯔꯥ
ꯇꯦꯜꯂꯦꯥꯡ ꯑꯁꯥꯡꯒꯧꯗꯨꯕꯨꯗꯤ ꯈꯪꯉꯦ ꯂꯥꯏ ꯊꯔꯣꯏꯅꯦ ꯑꯗꯤ ꯌꯦꯟꯕꯅꯤ
ꯎꯝ ꯐꯔꯣꯏꯁꯦ ꯀꯩꯅꯣ ꯇꯧꯕ꯭ꯔꯣ ꯎꯝ ꯅꯣꯏꯒꯤꯗꯤ ꯑꯗꯨꯝ ꯗꯕꯨꯇꯩ ꯇꯥꯕ꯭ꯔꯣ ꯅꯠꯇ꯭ꯔꯒ ꯀꯣꯝꯗꯒꯤ ꯈꯨꯟꯕ꯭ꯔꯣ꯫
ꯂꯩꯔꯛꯄꯅꯦ ꯉꯔꯥꯡꯒꯤꯗꯤ꯫
ꯎꯝ ꯑꯣ ꯂꯨꯄꯥ ꯀꯌꯥ ꯄꯤꯕ꯫
ꯀꯧꯇꯥꯗ ꯂꯨꯄꯥ ꯅꯤꯐꯨ ꯌꯥꯡꯈꯩ ꯑꯣꯏꯔꯝꯅꯦ꯫ ꯀꯇꯥ ꯑꯃꯒ ꯈꯔ ꯍꯦꯜꯂꯦ꯫
ꯑꯣ ꯍꯧꯖꯤꯛꯁꯦ ꯎꯝ ꯀꯩꯅꯣꯅꯤꯗ꯫ ꯅꯣꯡꯖꯨ ꯊꯥ ꯀꯥꯂꯦꯟ ꯊꯥ ꯅꯣꯡꯖꯨ ꯊꯥ ꯑꯣꯏꯕꯅꯤꯅ꯫ ꯂꯧꯕꯨꯛꯇ ꯊꯔꯣꯏꯗꯤ ꯊꯣꯛꯄ ꯇꯥꯏꯃꯤꯉꯦ꯫
ꯍꯣꯏ꯫ ꯅꯪꯗꯤ ꯆꯥꯗ꯭ꯔꯣ꯫
ꯊꯔꯣꯏꯁꯦ ꯍꯥꯟꯅꯕꯨꯗꯤ ꯆꯥꯕꯗ ꯈꯤꯇꯪ ꯀꯌꯥ ꯈꯥꯏꯅꯔꯝꯗꯦꯕ꯫ ꯑꯗꯣ ꯍꯧꯖꯤꯛꯇꯤ ꯑꯗꯨꯝ ꯆꯥꯔꯦ ꯍꯥꯏꯗꯤ꯫ ꯃꯌꯥꯝ ꯄꯨꯟꯅ ꯆꯥꯔꯛꯄꯅꯤꯅ ꯃꯌꯥꯝ ꯄꯨꯟꯅ꯫ ꯍꯥꯟꯅꯅ ꯃꯕꯨꯗ ꯊꯧꯔꯣꯏ ꯃꯆꯥ ꯃꯆꯥ ꯌꯥꯎꯕꯗꯣ꯫
ꯎꯝ꯫
ꯀꯦꯡꯗ ꯌꯥꯝ ꯍꯩꯅꯗꯕ
ꯎ ꯑꯗꯨꯅꯤꯅꯦ ꯌꯥꯎꯔꯤꯁꯦ꯫
ꯎꯝ꯫
ꯊꯔꯣꯏ ꯃꯆꯥ ꯃꯆꯥꯗꯣ ꯃꯔꯨꯝꯗꯣ ꯍꯥꯎꯕꯅꯤ ꯑꯗꯨꯗꯣ ꯑꯗꯨꯝ꯫
ꯏꯁ ꯀꯦꯡꯏꯗꯨꯗꯤ꯫
ꯀꯦꯡꯗꯕꯅꯤꯍꯦ꯫
ꯎꯝ꯫
ꯀꯦꯡꯏꯗ ꯑꯩ ꯆꯀꯥꯟꯗ꯫
ꯀꯦꯡꯗꯕꯅꯦ ꯀꯩꯁꯨ ꯍꯣꯏ ꯖ꯭ꯋꯥꯏ ꯖ꯭ꯋꯥꯏꯕꯨꯗꯤ ꯇꯥꯕꯅꯦ ꯑꯗꯣ ꯌꯥꯝꯅ ꯂꯩꯕꯥꯛ ꯌꯥꯎꯕ ꯈꯣꯠꯄ꯫ ꯗꯤ ꯅꯠꯇꯦꯕ ꯃꯔꯨꯝꯅꯦꯕ ꯃꯁꯥꯒꯤ꯫
ꯎꯝ꯫
ꯍꯧꯖꯤꯛꯇꯤ ꯆꯥꯔꯕ ꯅꯠꯇ꯭ꯔꯣ ꯊꯔꯣꯏ꯫
ꯆꯥꯔꯦ ꯊꯔꯣꯏꯁꯦ ꯀꯃꯥꯏꯅ ꯅꯪꯅ ꯊꯣꯡꯉꯤꯅꯣ ꯀꯅꯥꯅ ꯊꯣꯡꯉꯤꯅꯣ꯫
ꯑꯩꯅ ꯊꯣꯡꯉꯦ ꯑꯩꯅ꯫
ꯎꯝ ꯅꯪꯕꯨ ꯊꯥꯔꯣꯏ ꯊꯣꯡ ꯍꯩꯕ꯭ꯔꯥꯅꯦ꯫
ꯍꯩꯅꯦ꯫
ꯑꯥ꯫
ꯊꯖꯗꯔ꯭ꯤ ꯃꯥꯂꯦ꯫
ꯀꯃꯥꯏ ꯀꯃꯥꯏꯅ ꯊꯣꯡꯕ ꯑꯃ ꯇꯧꯔꯣꯝ ꯇꯥꯡ꯫
ꯊꯣꯡꯉꯤ ꯀꯩꯅꯣ ꯍꯥꯟꯅ ꯊꯔꯣꯏꯗꯨꯒ ꯑꯂꯨꯒ ꯀꯥꯝꯊꯣꯛꯑꯦ꯫ ꯑꯗꯨꯒ ꯑꯃꯨꯛ ꯂꯧꯊꯣꯛꯑꯒ ꯈꯥꯡꯗ ꯀꯪꯅ ꯉꯧꯕꯤꯔꯦ ꯊꯨꯝ ꯍꯥꯞꯄꯒ꯫
ꯑꯣ꯫
ꯑꯗꯨ꯫ ꯉꯧꯕ ꯂꯣꯏꯔꯒ ꯀꯩꯅꯣꯃꯨꯛ ꯇꯧꯔꯦ꯫ ꯀꯔꯤ ꯑꯥ꯫ ꯑꯥ ꯀꯣꯟ ꯑꯝꯗ ꯁꯪꯗꯣꯛꯑꯦ ꯑꯗꯨꯒ ꯊꯥꯎ ꯉꯧꯔꯦ ꯃꯔꯣꯏ ꯇꯤꯜꯍꯧ꯫ ꯀꯩꯀꯥ ꯆꯅꯝ ꯉꯥꯔꯤꯁꯨ ꯍꯥꯞꯄꯦ ꯉꯥ ꯑꯌꯥꯏꯕꯁꯨ ꯍꯥꯞꯄ ꯌꯥꯏ ꯑꯗꯣ ꯉꯁꯤꯗꯤ ꯍꯥꯄ꯫ ꯍꯧꯗ꯭ꯔꯦ ꯂꯩꯇꯥꯝꯅꯤꯅ꯫ ꯂꯣꯏꯅ ꯍꯥꯞꯄꯅꯤ ꯑꯗꯨꯒ ꯊꯔꯣꯏꯒꯤ꯫ ꯀ ꯑꯂꯨꯒꯗꯨ ꯅꯩꯈꯥꯏꯔꯒ꯫
ꯇꯣꯠꯄꯤꯔꯅꯤ ꯐꯖꯅ ꯉꯧꯕꯤꯔꯅꯤ꯫
ꯍꯥꯥ
ꯐꯖꯅ ꯃꯔꯣꯏ ꯃꯄꯥꯡꯗꯣ ꯑꯗꯨꯒ ꯊꯔꯣꯏꯗ ꯈ꯭ꯋꯥꯏ ꯆꯥꯅꯕ ꯀꯩꯅꯣꯝ ꯃꯥ ꯂꯩ ꯇꯅꯦ ꯑ ꯀꯔꯤ ꯀꯔꯤ ꯃꯤꯊꯨꯕꯤ ꯃꯅ ꯑꯗꯨꯗꯤ ꯍꯥꯞꯇꯕ ꯁꯨꯡꯌꯥ ꯌꯥꯗꯦ ꯊꯔꯣꯏ ꯊꯣꯡꯉꯗꯤ ꯃꯅꯝ ꯅꯨꯡꯁꯤꯅꯕ
ꯎꯝ
ꯑꯗꯨꯗꯣ ꯍꯥꯞꯆꯜꯂꯒ ꯐꯨꯠꯄ ꯌꯥꯕ ꯐꯨꯠꯂꯦ ꯐꯨꯠꯄ ꯌꯥꯕ ꯐꯨꯠꯂꯩ ꯑꯗꯨꯝ ꯃꯂꯑ ꯊꯨꯡ ꯂꯩꯩ ꯀ ꯊꯥꯒ ꯃꯥ ꯊꯒꯅꯦ
ꯀꯩꯅꯣꯗꯤ
ꯍ
ꯅꯪꯗꯤ ꯌꯨꯝꯗꯒꯤ ꯆꯠ ꯆꯠꯇ꯭ꯔꯕꯣ
ꯌꯨꯝꯗ ꯆꯠꯇ꯭ꯔꯦ ꯃꯃꯥꯡ ꯁꯇꯔꯗꯦꯗ ꯆꯠꯂꯨꯏ ꯍꯪꯟꯇꯗꯤ ꯆꯠꯇ꯭ꯔꯦ
ꯌꯨꯝꯗ ꯆꯠꯄꯗꯤ ꯀꯔꯤ ꯍꯥꯏꯗꯤ ꯒꯥꯔꯤꯗ ꯆ ꯒꯥꯔꯤ ꯑꯃ ꯆ ꯆꯠꯂꯤꯔ ꯅꯠꯇ꯭ꯔꯒ ꯂꯥꯏꯟꯗ ꯆꯠꯂꯤꯔꯥ ꯀꯔꯤ ꯀ ꯂꯩ ꯆꯠꯒꯦ
ꯂꯥꯏꯗ ꯆꯂꯦ ꯂꯥꯏꯗꯦ ꯑꯦꯦ
ꯀꯩꯅꯣꯗꯤ ꯚꯔꯥꯗꯤ ꯂꯨꯄꯥ ꯀꯌꯥ ꯂꯧꯕ
ꯄꯔꯥ ꯅꯨꯄꯥꯁꯤꯗꯒꯤ ꯅꯨꯄꯥꯜ ꯅꯤꯐꯨ ꯍꯨꯝꯐꯨꯗꯥꯎ ꯌꯦꯡꯉꯟꯁꯦ ꯉꯔꯥꯡ ꯂꯥꯛꯄꯗꯅ ꯅꯤꯐꯨ ꯂꯧꯋꯦ ꯕꯁꯇ ꯆꯠꯈꯤꯕꯗꯗꯤ ꯑꯩ ꯃꯦꯖꯤꯛꯇ ꯆꯠꯂꯦꯕ ꯍꯥꯏꯗꯨ ꯍꯨꯝꯐꯨ ꯂꯧꯍꯧꯋꯦ
ꯑꯣꯦꯖꯤꯛ ꯃꯦꯖꯤꯛꯀ ꯕꯁꯀꯗꯤ ꯄꯩꯁꯥ ꯃꯃꯟꯈꯤꯦꯔꯦ ꯑꯩꯗꯨꯗꯤ
ꯍꯣꯏ
ꯇꯣꯡꯃꯗꯤ ꯀꯅꯥꯅꯦ ꯅꯨꯡꯉꯥꯏꯒꯦ
ꯣꯏꯁꯅꯅꯨꯡꯉꯥꯏꯗ
ꯑꯣ ꯕꯁꯇꯤ ꯑꯗꯨꯝ ꯄꯨꯡ ꯑꯗꯨꯝ ꯇꯣꯡꯅꯤꯡ ꯃꯇꯝꯗ ꯐꯪꯕ꯭ꯔꯥ ꯅꯨꯃꯤꯗꯥꯡꯗ ꯐꯪꯕ꯭ꯔꯣ ꯑꯌꯛꯗ ꯐꯪ ꯐꯪꯕ ꯐꯪꯗꯝ ꯐꯪꯉꯦ
ꯑꯗꯨꯝ ꯂꯥꯛꯏꯗꯕꯁꯨ ꯑꯗꯨꯝ ꯐꯪꯉꯤ ꯍꯥꯏꯗꯤ ꯈꯔ ꯀꯥꯟꯅ ꯑꯗꯨꯁꯨ ꯑꯗꯨꯝ ꯉꯥꯏꯇ ꯉꯇ ꯇꯣꯏꯅ ꯂꯥꯛꯑꯦꯕ
ꯅꯪꯗꯤ ꯌꯨꯝꯗ ꯀꯝꯗꯨ ꯀꯨꯝꯗ꯭ꯔꯔꯕꯣ
ꯍꯟꯗꯛꯀꯨꯝꯗꯤ ꯑꯩꯁꯦ ꯎꯝ ꯍꯌꯦ ꯅꯠꯇ꯭ꯔꯒ ꯍꯥꯟꯆꯤ ꯆꯨꯝꯕ ꯀꯨꯝꯁꯤꯔꯅ ꯈꯟꯕꯅꯦ ꯌꯨꯝꯗ ꯂꯨꯍꯣꯡꯕꯒꯤ ꯊꯕꯛꯇꯣ ꯈꯔ ꯇꯧꯃꯤꯟꯅ ꯌꯦꯅ ꯍꯥꯏꯕꯅꯦꯕ
ꯎꯝ
ꯃꯥꯒꯤ ꯑꯩꯈꯣꯏ ꯑꯍꯟꯒꯤ ꯃꯤꯗꯣꯣꯟꯗ ꯃꯤꯗꯣ ꯑꯝꯇ ꯂꯩꯇ ꯇ꯭ꯔꯦꯟ ꯍꯥꯏꯕꯗꯨꯒꯤ ꯇꯧꯁꯤꯅ ꯈꯔ ꯍꯥꯏꯅꯔꯝꯅꯤ
ꯑ ꯀꯝꯒꯥꯟꯗ
ꯍ ꯂꯨꯍꯣꯡꯕꯁꯦ ꯂꯨꯍꯣꯡꯕ ꯑꯅꯤ ꯂꯩꯌꯦ ꯑꯌꯣꯄ ꯑꯩꯉꯣꯟꯗꯒꯤꯗꯤ ꯃꯣꯏꯅ ꯆꯍꯤ ꯑꯍꯨꯝ ꯃꯔꯤꯃꯨꯛꯇꯤ ꯈꯜꯂꯦ
ꯑ
ꯆꯍꯤ ꯑꯍꯨꯝ ꯃꯔꯤ ꯍꯜꯂꯁꯨ ꯑꯗꯨꯝ ꯑꯩ ꯏꯃꯥꯟꯅꯕꯗꯧꯅ ꯄꯨꯜꯂꯦꯕ
ꯑꯥ
ꯇꯁꯦꯡꯅ ꯍꯥꯏꯔꯕꯗ ꯑꯩꯈꯣꯏꯗꯥꯒꯤ ꯃꯥꯟꯅꯕ ꯉꯥꯛꯇꯅꯦꯕ ꯑꯈꫭꯏ ꯗꯥꯅ ꯄꯤꯛꯏ ꯀꯥꯟꯅꯗꯒꯤ ꯌꯨꯝꯗ ꯁꯨꯡꯂꯩ ꯂꯩꯔꯛꯇ꯭ꯔꯦꯗ ꯃꯥꯗꯤ ꯌꯨꯝꯗ ꯂꯩꯔꯝꯕꯕꯨ ꯀ꯭ꯂꯥꯁ ꯊ꯭ꯔꯤ ꯑꯗꯨ ꯀꯥꯔꯛꯄ ꯂꯩꯔꯝꯃꯦ ꯑꯗꯒꯤꯗꯤ ꯃꯥꯁꯦ ꯕꯣꯔꯗꯤꯡꯗ ꯂꯩꯈꯤꯕꯗꯒꯤ ꯑꯃꯨꯛ ꯅꯕꫭꯗꯤꯌꯥꯗ ꯂꯩꯈꯤꯕꯗꯒꯤ ꯅꯕꫭꯗꯤꯌꯥꯗ ꯑꯃꯨꯛ ꯂꯩꯕꯗꯒꯤ ꯃꯥꯏꯒ꯭ꯔꯦꯁꯟ ꯆꯠꯈꯤ ꯗꯨꯅ ꯗꯨꯝ ꯃꯄꯥꯟ ꯂꯝꯗ ꯗꯨꯝ ꯂꯩꯈ꯭ꯔꯦꯕ
ꯎꯝ
ꯃꯥꯅ ꯌꯨꯝꯗ ꯂꯩꯇ꯭ꯔꯕꯅꯤꯅ ꯑꯗꯨꯝ ꯑꯩꯅ ꯌꯨꯝꯗ ꯑꯌꯥꯝꯕ ꯂꯩꯕꯅꯤꯅ ꯑꯗꯨꯝ ꯂꯩꯀꯥꯏꯒꯤ ꯏꯃꯥꯟꯅꯕꯁꯨ ꯄꯥꯛ ꯂꯩꯇꯝꯅꯤꯅ ꯃꯣꯏꯉꯩꯒ ꯑꯗꯨꯝ ꯄꯨꯜꯂ ꯂꯩꯔꯦꯕ ꯑꯩꯗꯣ ꯑꯗꯨꯒꯤ ꯇꯥꯡ ꯇꯔꯥꯃꯥꯄꯜꯗ ꯂꯨꯍꯣꯡꯕ ꯑꯃ ꯂꯩꯔꯦ
ꯑꯥ
ꯅꯨꯡꯗꯤꯒꯤ ꯇꯥꯡ ꯀꯨꯟꯅꯤꯊꯣꯏꯗ ꯑꯃꯒ
ꯎꯝ ꯇꯔꯥꯃꯥꯄꯜ ꯀꯨꯟꯅꯤꯊꯣꯏ ꯊꯕꯛ ꯆꯤꯜꯂꯦꯅꯦ ꯑꯗꯨꯗꯤ
ꯎꯝ ꯊꯕꯛ ꯆꯤꯟꯕ ꯍꯥꯏꯁꯦ ꯍꯣꯏ ꯊꯕꯛ ꯈꯔꯕꯨꯗꯤ ꯆꯤꯜꯂꯅꯤ ꯍꯥꯏꯗꯤ ꯑꯩꯅꯁꯨ ꯈꯔ ꯇꯧꯕꯤꯒꯦ ꯍꯥꯏꯗꯤ ꯑꯩꯈꯣꯏꯅ ꯋꯥ ꯑꯃ ꯍꯪ ꯗꯣꯛ ꯍꯪꯖꯤꯟ ꯗꯨꯀꯥꯟꯗꯨꯗ ꯃꯣꯏꯅ ꯑꯩꯈꯣꯏꯗ ꯃꯇꯦꯡ ꯑꯗꯨꯝ ꯇꯥꯛꯄꯤꯕ ꯑꯗꯨꯒꯤ ꯅꯪ ꯊꯕꯛ ꯄꯨꯕꯗꯤ ꯅꯣꯏꯒꯤꯗꯤ ꯑꯥ ꯀꯩꯅꯣ ꯃꯦꯆꯤꯠ ꯀꯌꯥ ꯃꯨꯛ ꯌꯧꯔꯛꯑꯕꫭ
ꯃꯦꯆꯤꯟ ꯌꯧꯔꯛꯑꯦ ꯑꯝꯇꯗꯤ ꯄꯥꯡꯈꯠꯇꯔꯤ ꯃꯩꯁꯦ ꯍꯧꯖꯤꯛ ꯄꯨꯠꯄ ꯄꯨꯠꯄ ꯌꯥꯝ ꯇꯧꯔꯤꯕ ꯃꯩ ꯆꯥꯡ ꯅꯥꯏꯗꯦꯕ ꯁꯤꯗ
ꯑꯗꯣ ꯃꯣꯏꯒꯤ ꯑꯥ ꯀꯩꯅꯣꯒꯤ ꯑꯗꯨꯒꯤ ꯀ꯭ꯂꯤꯅꯤꯛꯇꯨꯒꯤ ꯑꯣꯏꯅ ꯀꯩꯅꯣ ꯂꯩꯇꯕ꯭ꯔꯣ ꯍꯥꯏꯗꯤ ꯖꯦꯅꯦꯔꯦꯇꯔ ꯀꯩꯀꯥ ꯊꯝꯗꯕꯔꯣ
ꯖꯦꯅꯦꯔꯦꯇꯔ ꯂꯩꯗꯤ ꯂꯩꯌꯦ ꯑꯗꯣ ꯍꯧꯖꯤꯛ ꯄꯥꯟꯈꯇ꯭ꯔꯤ
ꯑꯁ ꯍꯥꯏꯗꯤ ꯑꯗꯨꯒꯤ ꯊꯕꯛꯇꯣ ꯑꯃ ꯇꯧꯒꯦ ꯍꯥꯏꯔꯗꯤ ꯖꯦꯅꯦꯔꯦꯇꯔ ꯖꯤꯅꯦꯕ ꯃꯦꯟꯗꯤ ꯅꯠꯇ꯭ꯔꯥ
ꯃꯥꯅꯦ ꯃꯣꯏ ꯂꯩꯗꯤ ꯂꯩ ꯍꯥꯏ ꯑꯗꯨ ꯄꯥꯡꯈꯠꯇꯔꯤ ꯅꯣꯡ ꯅꯤꯅꯤꯗꯗꯤ ꯄꯥꯟꯈꯠꯂꯛꯑꯅꯤ
ꯎꯝ ꯏꯁꯇꯥꯐꯇꯤ ꯀꯌꯥꯃꯨꯛ ꯂꯩꯒꯦ ꯅꯣꯏꯒꯤ
ꯁ꯭ꯇꯥꯕ ꯇ ꯇꯔꯥꯅꯤꯄꯥꯟ ꯀꯨꯟ ꯑꯗꯨꯋꯥꯏꯃꯨꯛ ꯂꯩ ꯃꯥꯜꯂꯦ ꯃꯁꯤꯡ ꯆꯞ ꯆꯥꯕꯗꯤ ꯈꯪꯗ꯭ꯔꯦ ꯄꯨꯜꯂꯞꯅ ꯀ꯭ꯂꯤꯅꯤꯛ ꯇꯨꯒꯤ
ꯑꯥ ꯑꯗꯨ ꯄꯨꯂꯞꯅ ꯂꯩ ꯍꯥꯏꯔꯤꯖꯦ ꯀꯩꯅꯣ ꯑꯣꯏꯕ꯭ꯔꯥꯕ ꯃꯣꯏꯒꯤꯗꯣ ꯍꯥꯏꯗꯤ ꯇꯦꯛꯅꯤꯁꯤꯌꯥꯟ ꯉꯥꯛꯇ ꯑꯣꯏꯕ꯭ꯔꯥ ꯅꯔꯁ ꯑꯣꯏꯕ꯭ꯔꯥ ꯀꯔꯝ ꯀꯔꯝꯕ ꯑꯣꯏꯒꯦ
ꯅꯔꯁꯁꯨ ꯌꯥꯎꯔꯦ ꯗꯣꯛꯇꯔꯖꯨ ꯌꯥꯎꯔꯦ ꯁꯤꯀꯨꯔꯤꯇꯤ ꯀꯩꯀꯥ ꯂꯣꯏꯅ ꯌꯥꯎꯔꯦ ꯔꯤꯁꯦꯞꯁꯟꯒꯤꯁꯨ
ꯎꯝ
ꯑꯅꯝꯕ ꯂꫭꯏꯅ ꯄꯨꯜꯂꯦ
ꯆꯥꯕ ꯊꯛꯄꯗꯤ ꯑꯗꯨꯝ ꯃꫭꯏꯅ ꯇꯧꯕ꯭ꯔꯥ ꯅꯠꯇ꯭ꯔꯒꯅ ꯅꯌꯨꯝꯗꯒꯤ ꯆꯥꯔ ꯆꯠꯄ꯭ꯔꯥ ꯀꯃꯥꯏ ꯇꯧꯋꯤ
ꯆꯥꯕ ꯑꯩꯈꯣꯏꯅ ꯇꯧꯖꯩ ꯑꯩꯈꯣꯏꯅ ꯊꯣꯡꯉ ꯊꯥꯛꯑꯒ ꯄꯨꯔꯦ ꯑꯥꯗ ꯆꯥꯃꯤꯟꯅꯔꯦ ꯃꯌꯥꯝ ꯄꯨꯟꯅ ꯑꯗꯨꯝ ꯅꯨꯡꯇꯤꯒꯤ
ꯑꫭ ꯀꯩꯅꯣꯗꯤ ꯑꯣꯐꯤꯁ ꯇꯥꯏꯃꯤꯡꯗꯤ ꯄꯨꯡ ꯀꯌꯥꯗꯩ ꯀꯌꯥꯚꯧ ꯑꯣꯏꯒꯦ
ꯄꯨꯡ ꯃꯥꯄꯜꯗꯒꯤꯅ ꯃꯉꯥ ꯚꯧ
ꯎꯝ ꯍꯥꯏꯗꯤ ꯍꯧꯖꯤꯛ ꯂꯩꯔꯤꯕ ꯃꯐꯝꯗꯨꯗ ꯊꯕꯛ ꯄꯨꯕꯗ ꯅꯨꯡꯉꯥꯏꯒꯗ꯭ꯔꯥ ꯈꯣꯠꯀꯗ꯭ꯔꯥ
ꯅꯨꯡꯉꯥꯏꯒꯗꯕꯗꯤ ꯃꯥꯜꯂꯤ ꯑꯗꯨꯝ ꯑꯗꯨꯝ ꯈꯪꯗꯦ ꯅꯨꯡꯉꯥꯏꯗꯧ ꯑꯗꯨꯝ ꯅꯨꯡꯉꯥꯏꯅꯤꯗ
ꯎꯝ ꯑꯣ ꯐꯔꯦ ꯐꯔꯦ ꯅꯪꯁꯨ ꯇꯧꯖꯔꯣ ꯑꯗꯨꯗꯤ ꯑꯩ ꯊꯝꯃꯒꯦꯀꯣ
ꯍꯣꯏ ꯍꯣꯏ ꯊꯝꯃꯣ ꯊꯝꯃꯣ
ꯎꯝ